ꯍꯜꯂꯣ
ꯑꯥꯎ ꯇꯥꯏꯌꯦ ꯀꯩꯗꯧꯔꯤꯒꯦ
ꯑꯁ ꯅꯨꯡꯁꯥꯁꯦ ꯁꯥꯃꯟꯗꯅ ꯂꯩꯔꯤꯕꯅꯤꯅꯦ
ꯀꯩ ꯏꯟꯖꯥꯡ ꯆꯒ꯭ꯔꯕ
ꯃꯁꯤꯗꯤ ꯎꯠꯇꯤ ꯊꯣꯡꯉꯦ
ꯑꯁ ꯎꯇꯤ ꯊꯣꯡꯕꯁꯨ ꯌꯥꯝ ꯍꯥꯎꯋꯦ ꯍꯥꯏ ꯊꯣꯡꯕꯗꯤ ꯍꯩꯇꯦ ꯑꯗꯣ ꯀꯅꯥꯅ ꯊꯣꯡꯒꯦ ꯅꯣꯏꯗꯤ
ꯎꯠꯇꯤ ꯊꯣꯡꯕ ꯍꯩꯇ꯭ꯔꯤꯕ ꯍꯥꯏꯖ ꯍꯧꯖꯤꯛꯄꯣ
ꯍꯩꯇꯦꯗ ꯁꯨꯃꯥꯏꯅ ꯎꯊꯤ ꯊꯣꯡꯕꯁꯦ ꯃꯤꯅ ꯍꯥꯏꯅ ꯀꯥꯟꯗ ꯌꯥꯝ ꯂꯨꯏ ꯈꯥꯕꯩ ꯑꯣꯠꯄ ꯌꯥꯗꯦ ꯈꯣꯠꯇꯒꯤ ꯌꯥꯝ ꯍꯥꯏꯅꯩ ꯆꯨꯝꯕ ꯖꯥꯠꯂꯥ
ꯎꯇꯤ ꯑꯁꯪꯕ ꯊꯣꯡꯕꯩꯅꯦ ꯂꯥ ꯍꯥꯞꯄꯒꯤ ꯎꯇꯤ ꯑꯁꯪꯕꯗꯨꯗ
ꯑꯣ
ꯑꯩꯈꯣꯏꯅ ꯎꯇꯤ ꯑꯁꯪꯕ ꯆꯥꯗ꯭ꯔꯣ ꯑꯃ
ꯐꯥꯔꯦ ꯎꯇꯤ ꯎꯇꯤ ꯑꯁꯪꯕꯁꯨ ꯆꯥꯏ
ꯑ ꯎꯇꯤꯕꯨꯗꯤ ꯃꯈꯜ ꯈꯔ ꯂꯩꯗꯅ
ꯎꯝ ꯃꯈꯟꯁꯦ ꯃꯣꯏꯅ ꯑꯩꯅ ꯈꯪꯀꯥꯟꯗꯗꯤ ꯎꯇꯤꯁꯦ ꯑꯩ ꯊꯤꯂꯀꯥꯟꯗ ꯀꯩꯅꯣꯁꯨ ꯎꯇꯤ ꯑꯁꯪꯕ ꯑꯃꯗꯤꯝ ꯆꯥꯔꯦ ꯑꯈꯥꯗꯤ ꯎꯇꯤꯁꯦ ꯎꯣꯇꯤ ꯉꯥꯎꯔꯧꯅꯕ ꯍꯥꯏꯒꯗ꯭ꯔꯥ ꯍꯪꯉꯄ ꯍꯥꯏ ꯃꯆꯨ ꯆꯪꯕ ꯍꯥꯏꯒꯗ꯭ꯔꯥ ꯎꯇꯤ ꯆꯥꯕ ꯍꯥꯎꯕꯗꯤ ꯑꯩꯗꯤ ꯀꯩꯅꯣꯅ ꯍꯥꯎꯋꯤꯗ ꯍꯥꯏꯗꯤ ꯃꯥ ꯀꯩꯅꯣ ꯃꯤꯅꯗꯤ ꯎꯁꯣꯏ ꯎꯁꯣꯏꯅ ꯍꯥꯏꯅꯩ ꯑꯗꯨꯕꯨ ꯋꯥꯒꯤ ꯍꯧꯒꯠꯂꯛꯄꯒꯤ ꯃꯇꯝꯗꯣ ꯑꯗꯨꯗ ꯑꯁꯦꯡꯕꯗꯤ ꯋꯥꯁꯣꯏ ꯍꯥꯏꯗꯧꯗꯨꯗ ꯎꯁꯣꯏ ꯎꯁꯣꯏꯅ ꯃꯤꯅ ꯍꯥꯏꯅꯩꯌꯦꯕ ꯑꯗꯨꯒꯤ ꯋꯥꯒꯤ ꯑꯍꯥꯟꯕ ꯊꯦꯡꯒꯠꯂꯛꯄꯒꯤ ꯑꯅꯧꯕꯗꯣ ꯑꯗꯨꯒꯤ ꯇꯧꯔꯒ ꯐꯣꯛꯑꯒ ꯍꯥꯏꯗꯤ ꯃꯔꯨ ꯍꯥꯏꯒꯗ꯭ꯔꯥ ꯑꯗꯨꯝꯕꯗꯣ ꯇꯧꯔꯒ ꯁꯣꯏꯔꯒ ꯏꯁꯤꯡꯗ ꯇꯤꯡꯊꯣꯛꯑꯒ ꯎꯠꯇꯤ ꯊꯣꯡꯉ ꯑꯗꯨꯅꯦ ꯍꯋꯥꯏ ꯃꯪꯒꯜꯒ ꯇꯤꯡꯉꯒ ꯍꯥꯞꯄꯒ ꯑꯗꯨ ꯎꯇꯤꯁꯦ ꯑꯩꯈꯣꯏꯅ ꯑꯁꯪꯕꯁꯤꯅ ꯀꯃꯥꯏꯅ ꯇꯧꯔꯤꯖꯥꯠꯅꯣ ꯀꯩꯅꯣꯁꯤꯅ ꯀꯃꯥꯏꯅ ꯍꯥꯏꯗꯤ ꯉꯥꯎꯔꯧꯅꯕꯗꯨꯅ ꯀꯃꯥꯏꯅ ꯁꯦꯝꯃꯤꯖꯥꯠꯅꯣ ꯃꯣꯏꯁꯦ
ꯑꯅꯤꯃꯛ ꯑꯗꯨꯝ ꯄ꯭ꯔꯣꯁꯦꯁꯇꯤ ꯆꯞ ꯃꯥꯟꯅꯩꯗ ꯊꯃ ꯑꯁꯪꯕꯗꯨꯅꯅꯦ ꯍꯒꯣꯜꯗ ꯍꯧꯕ ꯃꯅꯥ ꯃꯁꯤꯡ ꯂꯩꯗꯅ
ꯎꯝ
ꯍꯋꯥꯏ ꯃꯇꯣꯟ ꯑꯗꯒꯤꯗꯤ ꯍꯋꯥꯏ ꯊꯔꯥꯛ ꯑꯗꯒꯤꯗꯤ ꯃꯣꯔꯣꯛ ꯑꯁꯪꯕ
ꯎꯝ
ꯄꯥꯡꯈꯣꯛꯂꯥ ꯑꯃꯅꯥ ꯅꯥꯄꯤꯒꯨꯝꯕꯗ ꯆꯥꯕ ꯌꯥꯕ ꯑꯩꯈꯣꯏꯒꯤ ꯦꯡ ꯆꯦꯡꯀꯨꯞꯀ ꯍꯥꯏꯅꯕ ꯈꯔ ꯂꯩꯗꯥꯏ
ꯎꯝ
ꯃꯣꯏ ꯃꯌꯥꯝꯗꯣ ꯃꯆꯜ ꯃꯌꯥꯝꯗꯣ ꯍꯦꯛꯑꯦꯗꯅ
ꯎꯝ
ꯑꯁꯪꯕ ꯃꯣꯟꯖꯥꯎꯕꯤꯒꯨꯝꯕ ꯃꯌꯥꯝ ꯍꯥꯞꯆꯤꯜꯂꯅꯤ ꯑꯗꯨ ꯃꯔꯔ ꯑꯣꯏꯣꯏ ꯅꯥꯀꯨꯞꯄꯤ ꯀꯩꯀꯥꯁꯦ ꯑꯁꯤꯒ ꯆꯦꯡꯗꯣ
ꯎꯝ
ꯑꯩꯈꯣꯏꯒꯤ ꯃꯩꯇꯩ ꯆꯦꯡ ꯑꯊꯣꯠꯄꯁꯦ ꯁꯤꯒ ꯎꯇꯤ ꯊꯣꯡꯕꯒꯤ ꯋꯥꯅꯦꯕ ꯊꯣꯡꯕꯒꯤ ꯄ꯭ꯔꯣꯁꯦꯁꯁꯦ ꯑꯩꯈꯣꯏꯅ ꯀꯃꯥꯏꯅ ꯇꯧꯒꯦꯗ ꯉꯁꯥꯏꯒꯤ ꯆꯦꯡꯗꯣ ꯑꯗꯨ ꯌꯥꯝ ꯍꯥꯞꯇꯕ ꯌꯥꯝ ꯍꯥꯞꯇꯕ ꯅꯠꯇꯦꯀꯣ ꯍꯧꯗꯣꯛ ꯈꯔ ꯍꯥꯏ ꯇꯔꯦ ꯃꯔꯨꯞ ꯃꯦꯔꯨꯞ ꯇꯪꯈꯥꯏꯃꯨꯛ ꯀꯩꯃꯨꯛ ꯍꯥꯏꯩꯗꯣꯛꯑꯦꯗꯅ ꯄꯨꯈꯝꯗ ꯑꯗꯨꯒ ꯆꯥꯝꯗꯕꯤꯗ ꯗꯥꯏꯔꯛ ꯆꯦꯡꯗꯣ ꯑꯩꯈꯣꯏꯅ ꯘꯤꯗꯣ ꯑꯗꯨꯅꯦ ꯃꯔꯣꯏ ꯅꯥꯀꯨꯞꯄꯤꯁꯤꯅ ꯃꯨꯟꯅ ꯇꯣꯠꯂꯅꯤꯗꯅꯀꯣ ꯑꯗꯨꯒ ꯉꯁꯥꯏꯒꯤ ꯆꯐꯨ ꯊꯣꯡꯒꯗꯕ ꯎꯇꯤ ꯊꯣꯡꯒꯗꯕ ꯆꯐꯨꯁꯦ ꯁꯤꯒꯤ ꯃꯈꯥ ꯊꯪꯕꯁꯤꯗ ꯂꯥ ꯑꯃ ꯊꯥꯔꯅꯤ ꯑꯗꯨ ꯆꯦꯡ ꯇꯣꯠꯈ꯭ꯔꯕ ꯆꯦꯡꯗꯣ ꯑꯗꯨꯣ ꯍꯥꯞꯄꯤꯔꯅꯤ ꯑꯗꯨꯒꯤ ꯃꯊꯛꯁꯤꯗ ꯃꯅꯥ ꯃꯁꯤꯡ ꯀꯔꯤ ꯀꯔꯥ ꯑꯁꯪꯕꯁꯤꯡꯗꯣ ꯑꯗꯨ ꯍꯥꯞꯄꯅꯤ ꯑꯗꯨꯒ ꯀꯩꯅꯣ ꯇꯧꯔꯅꯤ ꯄꯥꯈꯣꯂꯥꯁꯤꯅ ꯈ꯭ꯋꯥꯏ ꯃꯊꯛ ꯊꯪꯉꯅꯦꯕꯀꯣ ꯑꯗꯨꯒ ꯀꯩꯅꯣꯁꯦ ꯁꯣꯗꯥꯕꯒꯞꯁꯦ ꯁꯤ ꯈꯔ ꯏꯁꯤꯡꯗ ꯇꯤꯡꯊꯣꯛꯑꯒ ꯎꯠꯇꯤꯗꯨꯒ ꯆꯥꯟꯅꯒꯗꯕ ꯆꯥꯡꯗꯀꯣ ꯊꯤꯠꯂꯒ ꯍꯩꯖꯤꯜꯂꯅꯤ ꯑ ꯃꯩ ꯊꯥꯕ ꯅꯠꯇ꯭ꯔꯒ ꯒ꯭ꯌꯥꯁꯇ ꯊꯣꯡꯕ ꯐ꯭ꯔꯦꯝꯗꯣ ꯑꯗꯨ ꯃꯩꯁꯦ ꯐꯖꯅ ꯊꯥꯕꯤꯔꯒ ꯎꯇꯤꯁꯦ ꯁꯥꯎꯍꯜꯂꯅꯤ ꯑꯩꯈꯣꯏꯅ ꯍꯋꯥꯏ ꯑꯄꯣꯛꯄꯒꯨꯝꯕ ꯍꯥꯞꯄꯁꯨ ꯌꯥꯏ ꯍꯋꯥꯏ ꯊꯔꯥꯛ ꯑꯁꯪꯕꯗꯣ ꯑꯗꯨꯁꯨ ꯍꯥꯞ ꯌꯥꯑꯦ ꯑꯗꯨꯒ ꯐ ꯁꯧꯍꯜꯂꯅꯦꯕꯀꯣ ꯁꯧꯍꯜꯂꯖꯤ ꯀꯥꯟꯗ ꯉꯁꯥꯏ ꯄꯥꯡꯈꯣꯠꯂꯥ ꯍꯥꯞꯈꯤꯕꯅꯤꯅ ꯎꯇꯤꯗꯨꯅ ꯍꯦꯛ ꯃꯨꯟꯗ꯭ꯔꯤ ꯐꯥꯎꯕ ꯈꯥꯕꯩꯅ ꯈꯣꯠꯄ ꯌꯥꯗꯦꯕ ꯀꯩꯒꯤꯅꯣ ꯍꯥꯏ ꯄꯥꯡꯈꯨꯂꯥꯗꯨꯅ ꯃꯨꯟꯗ꯭ꯔꯤꯉꯩꯗ ꯑꯩꯈꯣꯏꯅ ꯈꯥꯕꯩꯅ ꯃꯥꯁ ꯂꯦꯡꯕꯁꯦ ꯆꯥꯔꯀꯥꯟꯗ ꯂꯩ ꯊꯥꯒꯠꯄ ꯑꯦꯂꯔꯖꯤ ꯇꯧꯕ ꯂꯦꯡꯕꯗꯣ ꯑꯗꯨ ꯌꯥꯝꯅ ꯀꯩꯅꯣ ꯇꯧꯋꯦ ꯎꯇꯤ ꯑꯁꯪꯕꯁꯦ ꯋꯥꯈꯣꯜꯂꯥ ꯍꯥꯞꯄꯗꯤ ꯑꯗꯨꯗ ꯉꯁꯥꯏ ꯅꯪꯅ ꯍꯥꯏꯕ ꯎꯁꯣꯏ ꯅꯠꯇ꯭ꯔꯒꯅ ꯋꯥꯁꯣꯏ ꯍꯥꯏꯕꯗꯣ ꯑꯗꯨꯗꯣ ꯐꯖꯅꯀꯨꯞ ꯄꯥꯅ ꯁꯣꯏꯔꯦꯗꯅ ꯑꯗꯨꯒ ꯏꯁꯤꯡꯗ ꯇꯤꯡꯉꯅꯤꯗꯅꯀꯣ ꯑꯗꯨꯒ ꯎꯇꯤ ꯊꯣꯡꯕꯗ ꯑꯗꯨꯝ ꯍꯥꯞꯄꯁꯨ ꯌꯥꯏꯑꯕ ꯑꯁꯪꯕꯗ ꯑꯗꯨꯒ ꯑꯉꯧꯕꯗ ꯑꯉꯧꯕꯒꯤꯁꯤꯅ ꯀꯃꯥꯏꯅ ꯊꯣꯡꯒꯅꯤ ꯍꯥꯏꯕꯗ ꯍꯋꯥꯏ ꯃꯪꯒꯜ ꯑꯀꯪꯕꯗꯣ ꯗꯨꯀꯥꯟꯗ ꯌꯣꯟꯕꯗꯣ ꯑꯗꯨ ꯑꯍꯤꯡ ꯑꯃ ꯇꯤꯡꯊꯣꯛꯑꯅꯤꯗꯅꯀꯣ ꯑꯗꯨꯒ ꯆꯦꯡ ꯈꯖꯤꯛꯇꯪ ꯍꯥꯞꯄꯁꯨ ꯌꯥꯔꯦ ꯍꯥꯞꯄꯁꯨ ꯌꯥꯔꯦ ꯑꯗꯨꯒ ꯎꯁꯣꯏꯗꯨꯒ ꯄꯨꯟꯅ ꯐꯨꯠꯄ ꯑꯗꯨꯗꯗꯤ ꯑꯣꯠꯄ ꯌꯥꯏꯑꯕ ꯃꯔꯝꯗꯗꯤ ꯄꯥꯡꯈꯨꯂꯥ ꯌꯥꯎꯗꯕꯅꯤꯅ ꯃꯔꯣꯏ ꯅꯥꯀꯨꯞꯄꯤꯗꯨꯒ ꯇꯧꯔꯒ ꯐꯖꯅ ꯊꯣꯡꯕ ꯄ꯭ꯔꯣꯁꯦꯁꯄꯨꯗꯤ ꯆꯞ ꯃꯥꯟꯅꯩ
ꯀꯩꯅꯣꯁꯦ ꯑꯩꯅ ꯍꯪꯅꯤꯡꯉꯤꯅ ꯁꯨꯃꯥꯏꯅ ꯀꯩꯅꯣ ꯇꯧꯕ ꯍꯥꯏ ꯇꯔꯦ ꯎꯇꯤ ꯑꯁꯪꯕ ꯊꯣꯡꯕꯁꯦ ꯍꯥꯏꯗꯤ ꯄꯥꯡꯈꯣꯂꯥ ꯅꯠꯇ꯭ꯔꯁꯨ ꯑꯇꯣꯞꯄ ꯍꯥꯏꯗꯤ ꯑꯩꯈꯣꯏꯅ ꯆꯥꯕ ꯌꯥ ꯍꯥꯏꯕꯗꯤ ꯃꯔꯦꯟ ꯃꯇꯣꯟꯕꯨ ꯑꯣꯏꯒꯦꯔꯥ ꯑꯃꯨꯕꯨ ꯑꯣꯏꯒꯦꯔꯥ ꯃꯣꯏꯅ ꯍꯥꯞꯄꯁꯦ ꯑꯗꯨꯝ ꯁꯪꯒꯗ꯭ꯔꯥ ꯍꯥꯏꯗꯤ ꯄꯥꯡꯈꯣꯂꯥ ꯍꯥꯞꯄꯒ ꯃꯣꯏ ꯑꯁꯪꯕ ꯃꯅꯥ ꯃꯁꯤꯡ ꯍꯥꯞꯄ ꯀꯅꯥꯗ ꯁꯪꯕ ꯍꯦꯟꯒꯦꯕ ꯁꯤꯁꯦ
ꯁꯪꯕꯩꯗꯤ ꯉꯁꯥꯏꯒꯤ ꯃꯅꯥ ꯃꯁꯤꯡꯗꯨꯅ ꯌꯥꯝ ꯌꯥꯝꯃꯕ
ꯑꯥ
ꯑꯗꯨꯏꯗꯤ ꯑꯗꯨꯝ ꯁꯪꯉꯦ ꯑꯗꯨꯣꯏ ꯄꯥꯡꯈꯣꯂꯥꯁꯤꯁꯨ ꯁꯪꯕꯗꯩ ꯁꯪꯇ꯭ꯔꯤꯛ ꯁꯪꯖꯟꯕꯗ ꯃꯣꯏꯅ ꯑꯃꯨꯛ ꯃꯇꯦꯡ ꯄꯥꯡꯉꯦꯕꯀꯣ
ꯑꯥ
ꯑꯗꯨꯅ ꯄꯥꯡꯈꯣꯂꯥ ꯍꯥꯏꯗꯤ ꯃꯅꯥ ꯃꯁꯤꯡ ꯑꯁꯪꯕꯗꯣ ꯌꯥꯝꯅ ꯐꯪꯗ꯭ꯔꯀꯥꯟꯗ ꯑꯩꯈꯣꯏꯅ ꯄ ꯈꯣꯂꯥꯁꯦ ꯍꯦꯛꯅꯕꯩ ꯋꯥꯅꯦꯕ ꯍꯥꯞ ꯇꯁꯤ ꯀꯅꯥꯒꯨꯝꯕ ꯈꯔꯗꯤ ꯄꯥꯡꯈꯣꯂꯥ ꯎꯇꯤ ꯆꯥꯕꯁꯦ ꯑꯩꯈꯣꯏ ꯎꯇꯤꯗꯣ ꯑꯗꯨꯝ ꯆꯥꯕ ꯌꯥꯕ ꯑꯣꯏꯁꯨꯀꯣ ꯃꯣꯏꯒꯤ ꯃꯁꯥꯗ ꯑꯦꯂꯔꯖꯤ ꯑꯁꯤꯒꯨꯝꯕ ꯂꯩꯕ ꯃꯤꯗꯗꯤ ꯃꯈꯈꯣꯂꯥꯁꯦ ꯆꯥꯕꯗ ꯃꯣꯏ ꯑꯦꯅꯔꯖꯤꯒꯤ ꯀꯩꯅꯣꯗꯣ ꯐꯨꯗꯣꯛꯑꯦꯕ
ꯑꯥ
ꯑꯗꯨꯅ ꯆꯥꯟꯅꯗꯕ ꯂꯩ ꯑꯩꯈꯣꯏꯒꯤ ꯑꯦꯂꯔꯖꯤ ꯀꯩꯁꯨ ꯇꯧꯗꯕ ꯃꯁꯥ ꯐꯕ ꯃꯤꯒꯨꯝꯕꯗꯤ ꯑꯗꯨꯝ ꯆꯥꯅꯩ
ꯎꯝ ꯑꯗꯣ ꯀꯇꯩꯅꯅꯨꯡꯉꯥꯏ ꯀꯥꯟꯗ ꯊꯥꯏꯅ ꯑꯩꯈꯣꯏꯒꯤ ꯑꯍꯜ ꯂꯃꯟ ꯂꯩꯗꯅ ꯑꯩꯈꯣꯏꯒꯤ ꯊꯥꯏꯅ ꯑꯩꯈꯣꯏꯒꯤ ꯏꯄꯥ ꯏꯄꯨꯁꯤꯡꯅꯒ ꯗꯤ ꯇꯧꯀꯥꯟꯗꯗꯤ ꯍꯧꯖꯤꯛꯇꯤ ꯆꯥꯎꯈꯠꯂꯛꯄꯩ ꯍꯥꯏꯒꯗ꯭ꯔꯥ ꯀꯔꯤ ꯍꯥꯏꯒꯗ꯭ꯔꯥ ꯁꯣꯗꯥ ꯄꯦꯀꯦꯞꯁꯦ ꯄꯦꯛꯀꯦꯠ ꯑꯣꯏꯅ ꯂꯥꯛꯑꯦꯗꯅ
ꯑꯥ
ꯊꯥꯏꯅꯒꯤ ꯃꯇꯝꯗꯗꯤ ꯁꯨꯃꯥꯏꯅ ꯇꯧꯋꯦ ꯍꯥꯏꯌꯦ ꯑꯩꯈꯣꯏꯅꯒ ꯀꯩꯅꯣ ꯇꯧꯋ ꯂꯧ ꯂꯣꯛꯈꯤꯕꯒꯤ ꯆꯔꯨꯁꯦ ꯆꯔꯨꯈꯣꯛꯁꯦ
ꯑꯥ
ꯁꯤꯁꯦ ꯃꯩꯁꯦ ꯐꯖꯅ ꯊꯥꯗꯣꯛꯑꯒ ꯑꯗꯨꯗ ꯇꯥꯔꯛꯄ ꯎꯠꯁꯦ ꯁꯦ ꯂꯧꯔꯒ ꯎꯠꯇꯤ ꯊꯣꯡꯕꯗ ꯁꯨꯗꯥ ꯕꯀꯤꯠꯀꯤ ꯃꯣꯠꯇ ꯍꯥꯞꯅꯔꯝꯃꯤꯒꯥꯏꯁꯤꯕꯨ ꯆꯨꯝꯕ ꯖꯥꯠꯂꯥꯛ
ꯆꯨꯝꯃꯦ ꯆꯨꯝꯃꯦ ꯑꯩꯈꯣꯏꯅ ꯃꯩ ꯊꯥꯕꯗ ꯑꯩꯈꯣꯏꯒꯤ ꯆꯔꯨꯁꯤꯗ ꯆꯔꯨ ꯈꯣꯛꯇꯣ ꯑꯗꯨꯗꯒꯤꯗꯤ ꯑꯗꯨꯗ ꯐꯪꯕꯒ ꯑꯩꯈꯣꯏꯒꯤ ꯋꯥ ꯊꯥꯕ ꯎ ꯊꯥꯕꯗ ꯐꯪꯕ ꯎꯠꯁꯦ ꯁꯤꯗꯁꯤ ꯁꯤꯗ ꯌꯥꯎꯕ ꯀꯩꯅꯣꯁꯦ ꯑꯩꯈꯣꯏꯒꯤ ꯁꯣꯗꯤꯌꯦꯝꯒꯤ ꯁꯔꯨꯛꯁꯦ
ꯎꯝ
ꯇꯔꯨ ꯈꯣꯛꯇꯨꯅ ꯍꯦꯜꯂꯦꯕ ꯍꯦꯟꯅ ꯌꯥꯎꯕ ꯁꯔꯨꯛꯁꯦ ꯃꯣꯏꯗ ꯃꯣꯏꯒꯤ ꯃꯈꯣꯛꯁꯤꯅ
ꯑꯣ
ꯑꯗꯨꯅꯅꯦ ꯃꯣꯏꯅ ꯑꯩꯈꯣꯏꯅ ꯁꯣꯗꯥꯏꯕꯒ ꯆꯥꯎꯈꯠꯇ꯭ꯔꯤꯉꯩ ꯃꯇꯝꯗ ꯁꯒꯥꯏꯕꯧꯀ ꯌꯥꯝꯅ ꯇꯥꯡꯅ ꯊꯣꯛꯏꯉꯩ ꯃꯇꯝꯗꯀꯣ ꯐꯪꯅꯗ꯭ꯔꯤꯩ ꯃꯇꯝ ꯃꯇꯝ ꯑꯍꯜ ꯂꯃꯟꯁꯤꯡꯅ ꯆꯔꯨ ꯈꯣꯛꯁꯤꯦ ꯃꯩ ꯊꯥꯔꯒ ꯃꯗꯨ ꯇ ꯎꯠꯠꯇꯣ ꯑꯗꯨ ꯐꯖꯅ ꯐꯤ ꯑꯄꯥꯕ ꯑꯁꯦꯡꯕ ꯑꯝꯇ ꯍꯥꯞꯄꯅꯤꯗꯅ ꯑꯗꯨ ꯏꯁꯤꯡꯁꯦ ꯇꯞꯅ ꯇꯞꯅ ꯇꯞꯅ ꯍꯥꯏꯕꯤꯔꯛꯑꯒ ꯃꯗꯨꯗꯩ ꯇꯥꯔꯛꯄ ꯃꯆꯨꯝꯁꯦ ꯁꯤ ꯊꯤꯠꯂꯅꯤꯗ ꯀꯣ ꯑꯗꯨꯗꯣ ꯏꯔꯨꯗꯜꯂꯒ ꯍꯩꯖꯤꯟꯕ
ꯑ ꯑꯗꯣ ꯀꯩꯅꯣꯁꯦ ꯍꯥꯏꯗꯤ ꯑꯩꯈꯣꯏꯒꯤ ꯎꯠꯇꯤ ꯊꯣꯡꯕꯒ ꯀꯩꯅꯣꯁꯦ ꯆꯒꯦꯝ ꯄꯣꯝꯕꯁꯦ
ꯎꯝ
ꯎꯇꯤꯁꯦ ꯃꯥꯒꯤ ꯊꯣꯡꯕ ꯊꯥꯕꯒꯤ ꯃꯑꯣꯡꯁꯦ ꯃꯥꯟꯅꯕ꯭ꯔꯥ ꯆꯒꯦꯝ ꯄꯣꯝꯕꯁꯤꯅ ꯀꯃꯥꯏꯅ ꯄꯣꯝꯃꯤꯅꯣ ꯎꯇꯤ ꯊꯣꯡꯉꯄꯗꯤ ꯅꯪꯅ ꯍꯥꯏꯕꯗꯤ ꯈꯪꯉꯦꯗꯅ ꯁꯒꯦꯝ ꯑꯄꯣꯝꯕꯁꯤꯅ ꯑꯃꯨꯛ ꯍꯥꯏꯗꯤ ꯃꯥꯒꯤ ꯊꯣꯡꯕ ꯊꯥꯛꯄꯒꯤ ꯃꯑꯣꯡꯁꯦ ꯃꯥꯟꯅꯕ꯭ꯔꯥ ꯃꯥꯟꯅꯗꯕ꯭ꯔꯥ ꯆꯒ ꯑꯝꯕꯣꯝꯕꯗꯗꯤ ꯄꯥꯈꯣꯟ ꯍꯥꯞꯄꯦꯕ ꯄꯥꯈꯣꯟ ꯑꯁꯦ ꯍꯥꯏꯗꯤ ꯑꯩꯈꯣꯏꯒꯤ ꯏꯤꯡꯈꯣꯜꯁꯤꯡꯗ ꯍꯧꯕ ꯀꯩꯅꯣꯅꯤꯗꯅ
ꯑ
ꯕꯤ ꯑꯃꯅꯤꯗꯅ ꯑꯒ ꯎꯇꯤ ꯊꯣꯡꯕꯗꯗꯤ ꯍꯥꯞꯅꯗꯦꯗꯅ
ꯑꯥ
ꯆꯒꯦꯝ ꯈꯣꯁꯤꯗꯤ ꯀꯃꯥꯏꯅ ꯇꯧꯋꯤ ꯎꯇꯤꯁꯤꯅ ꯀꯃꯥꯏꯅ ꯇꯤꯟ
ꯍꯣꯏ ꯎꯇꯤ ꯊꯣꯡꯕꯗꯗꯤ ꯆꯒꯦꯝ ꯐꯣꯔꯝꯁꯦ ꯍꯥꯞꯅꯗꯦꯕꯀꯣ ꯃꯥ ꯗꯗꯥ ꯆ ꯦꯝ ꯐꯣ ꯇ ꯊꯥꯛꯏꯕ ꯑꯩꯈꯣꯏꯅ ꯄꯥꯈꯣꯟ ꯍꯥꯏꯅ ꯈꯪꯅꯔꯤꯕ ꯃꯅꯥ ꯄꯥꯝꯕꯤꯁꯦ ꯁꯤꯦ ꯑꯗꯨ ꯃꯥꯏ ꯃꯅꯝꯗꯣ ꯊꯥꯛꯑ ꯈꯗꯅꯦ ꯈꯤꯇꯪ ꯆꯥꯟꯅꯕ ꯑꯗꯩ ꯆꯥꯕ ꯌꯥꯗꯦ ꯍꯥꯏꯕꯗꯤ ꯅꯠꯇꯕ ꯆꯥꯅꯕ ꯋꯥꯠꯄ ꯍꯥꯏꯇꯥꯔꯦ
ꯑ
ꯆꯒꯦꯝ ꯄꯣꯝꯕ ꯇꯧꯕꯁꯤꯗꯗꯤ ꯌꯥꯝꯅ ꯃꯔꯨ ꯑꯣꯏꯁꯦ ꯄꯥꯎꯈꯣꯟꯕꯣ ꯑꯃ ꯂꯩꯔꯦ ꯑꯗꯨ ꯏꯗꯤ ꯍꯋꯥꯏꯖꯥꯔꯅ ꯑꯩꯈꯣꯏꯒꯤ ꯁꯣꯌꯥꯕꯤꯟꯅ ꯁꯦꯝꯕ ꯐꯔꯃꯦꯟꯇꯦꯠ ꯇꯧꯔꯒ ꯁꯦꯝꯕ ꯍꯋꯥꯏ ꯃꯈꯜꯁꯦ ꯁꯤꯒ ꯌꯥꯝꯅ ꯄꯛꯅꯕ ꯍꯥꯏꯇꯥꯔꯦ ꯌꯦꯟꯁꯥꯡꯁꯦ
ꯑ
ꯑꯗꯨꯗ ꯀꯃꯥꯏꯅ ꯇꯧꯒꯦꯗ ꯉꯁꯥꯏꯒꯤ ꯎꯠꯇꯤ ꯊꯣꯡꯗ ꯆꯦꯡ ꯍꯥꯞꯄꯤꯗꯅ ꯑꯗꯨꯅ ꯄꯥꯈꯣꯟ ꯑꯩꯈꯣꯏꯅ ꯀꯩꯅꯣꯗꯁꯨ ꯆꯒꯦꯝ ꯄꯣꯝꯕ ꯃꯇꯝꯗꯁꯨ ꯆꯦꯡꯁꯤ ꯌꯥꯝ ꯃꯔꯨ ꯑꯣꯏ ꯃꯥꯁꯨ ꯆꯦꯡ ꯈꯔ ꯑꯗꯨꯝ ꯌꯥꯝꯃꯤ
ꯎꯝ꯫
ꯑꯗꯒꯤꯗꯤ ꯑꯩꯈꯣꯏꯒꯤ ꯄꯥꯎꯈꯣꯜ ꯂꯩꯔꯦ ꯍꯋꯥꯏꯖꯥꯔ ꯂꯩꯔꯦ ꯑꯇꯣꯞꯇꯣꯞ ꯍꯪꯒꯥꯝ ꯃꯇꯣꯟ ꯃꯅꯥ ꯃꯁꯤꯡꯒꯤ ꯃꯇꯣꯟ ꯈꯔ ꯍꯥꯞꯄꯁꯨ ꯌꯥꯏꯑꯕꯀꯣ꯫ ꯑꯩꯈꯣꯏꯒꯤ ꯃꯈꯣꯝ ꯊꯣꯛꯄ ꯁꯔꯨꯛꯁꯦ ꯄꯥꯝꯕꯤꯗ ꯁꯤꯁꯦ ꯌꯥꯝ ꯆꯥꯟꯅꯩꯑꯌꯦꯕ ꯑꯗꯒꯤ ꯍꯋꯥꯏ ꯊꯔꯥꯛ ꯍꯋꯥꯏ ꯊꯔꯛ ꯀꯥ ꯀꯨ ꯆꯥꯕꯤ ꯂꯩ
ꯑꯗꯣ ꯎ ꯀꯩꯅꯣꯁꯦ ꯎꯠꯇꯤ ꯊꯣꯡꯕꯒ ꯆꯒꯦꯝ ꯄꯣꯝꯒꯁꯦ ꯃꯍꯥꯎꯁꯤꯕꯨꯛ ꯀꯅꯥꯅ ꯍꯦꯟꯅ ꯍꯦꯜꯂꯦꯅ ꯈꯟꯒꯦ?
ꯑꯅꯤꯃꯛ ꯃꯍꯥꯎꯗꯤ ꯑꯃꯃꯝꯅꯦꯕꯀꯣ ꯑꯗꯨꯒ ꯃꯤꯑꯣꯏꯕꯗ ꯂꯩꯔꯤꯁꯦ ꯆꯒꯦꯝꯄꯣꯝꯕ ꯆꯒꯦꯝꯄꯣꯝꯕ ꯎꯇꯤ ꯑꯅꯤꯃꯛ ꯍꯥꯎꯅ ꯆꯥꯕ ꯑꯃ ꯑꯗꯨꯒ ꯆꯒꯦꯝ ꯄꯣꯝꯕꯒꯤ ꯑꯩꯈꯣꯏꯒꯤ ꯍꯋꯥꯏꯖꯥꯔꯒꯤ ꯃꯅꯝꯁꯦ
ꯑ꯫
ꯁꯤꯁꯦ ꯄꯥꯝꯗꯕꯒꯤ ꯑꯦ ꯆꯒꯦꯝ ꯄꯣꯝꯕꯕꯨꯗꯤ ꯎꯇꯤꯅ ꯍꯦꯟꯅ ꯍꯥꯎꯏ ꯍꯥꯏꯕ ꯈꯔ ꯂꯩꯌꯦꯕꯀꯣ ꯃꯤꯑꯣꯏ ꯈꯔ ꯑꯗꯣ ꯑꯩꯈꯣꯏꯒꯤꯗꯤ ꯑꯅꯤꯃꯛ ꯍꯥꯎꯋꯦ ꯍꯥꯏꯇꯥꯔꯦ ꯑꯗ ꯎꯇꯤ
ꯃꯥꯅꯦ꯫ ꯑꯣ ꯅꯪꯕꯨ ꯀꯩꯗꯧꯔꯝꯃꯤꯅꯣ?
ꯁꯨꯝ ꯂꯩꯔꯝꯃꯤꯅꯤꯅꯦ ꯅꯪꯕꯨ꯫
ꯍꯣꯏ ꯂꯩꯔꯣꯏ ꯑꯩꯁꯨꯦ ꯅꯨꯡꯁꯥꯥꯁꯦ ꯌꯥꯝꯇꯟꯇ ꯏꯔꯨꯖꯥ ꯊꯣꯛꯈꯤꯒꯦ ꯑꯗꯨꯗꯤ꯫
ꯍꯣꯏ - ꯍꯣꯏ- ꯍꯣꯏ꯫
ꯍꯣ ꯍꯣ ꯎꯝ
ꯑ ꯊꯝꯃꯦ- ꯊꯝꯃꯦ꯫